ꯇꯔꯕ
ꯑꯥ ꯇꯥꯔꯦ ꯇꯥꯔꯦ
ꯎ ꯃꯤꯁꯦ ꯍꯧꯖꯤꯛꯅ ꯃꯊꯛꯇ ꯀꯥꯈꯠꯂꯛꯄꯅꯤ ꯃꯈꯥꯁꯦ ꯑꯃꯨꯛ ꯅꯨꯉꯥꯏꯕꯌꯥꯎꯋꯦ ꯑꯗꯨꯏ
ꯑꯥ ꯄꯤ ꯑꯩꯩꯆ ꯗꯤ ꯇꯧꯕꯗꯣ ꯑꯗꯨꯝ ꯑꯦꯝ ꯌꯨꯗ ꯂꯩꯔ ꯇꯧꯋꯦ
ꯎꯝ
ꯎꯝ
ꯈꯜꯂꯦ ꯏꯟꯇꯔꯚꯤꯌꯨ ꯑꯩꯈꯣꯏ ꯍꯦꯛ ꯃꯥꯁꯇꯔ ꯂꯣꯏꯔꯛꯄꯒ ꯑꯗꯨꯝ ꯀꯧꯔꯤꯑꯦꯕꯀꯣ
ꯎꯝ
ꯇꯕꯤꯌꯨ ꯑꯩꯈꯣꯏ ꯀꯨꯟꯊ꯭ꯔꯥ ꯀꯨꯟꯊ꯭ꯔꯥꯃꯨꯛ ꯊꯥꯖꯤꯟꯕꯅꯦ ꯑꯗꯨ ꯑꯩꯈꯣꯏ ꯇꯔꯥ ꯈꯟꯕ ꯗꯕ꯭ꯨꯌꯀ ꯂꯣꯏꯔꯒ
ꯎꯝ
ꯀꯩꯁꯨ ꯂꯨꯕ ꯅꯠꯇꯦꯗ ꯏꯁꯇ꯭ꯔꯒꯜꯕꯨ ꯗꯤ ꯈꯤꯇꯪ ꯇꯧꯏꯀꯣ ꯍꯥꯏꯗꯤ ꯈꯤꯇꯪ ꯍꯣꯠꯄꯗꯤ ꯍꯣꯠꯅꯒꯤꯀꯣ ꯏꯟꯇꯔꯕꯨ꯭ꯌꯅꯦ ꯍꯥꯕꯗꯨꯗ ꯑꯗꯨꯏꯁꯨ ꯀꯥ ꯍꯦꯟꯅ ꯑꯩꯈꯣꯏꯒꯤ ꯌꯥꯝ ꯊꯥ ꯃꯉꯥ ꯇꯔꯨꯛ ꯍꯣꯠꯅꯗꯅ ꯇꯧꯕ ꯀꯔꯤꯝꯇ ꯅꯠꯇꯦ ꯏꯁꯥꯒꯤ ꯀꯔꯤ ꯍꯥꯏꯅꯤ ꯁꯤ ꯂꯥꯏꯔꯤꯛꯁꯤꯃ ꯄꯥꯈ꯭ꯔꯗꯤ ꯁꯤꯃ ꯍꯣꯠꯅꯈꯤꯗ ꯑꯇꯣꯞꯄ ꯊꯕꯛ ꯑꯃꯝꯇ ꯅꯪꯉꯔꯣꯏ ꯀꯗ ꯑꯗꯨꯝ ꯇꯧꯗꯦꯕ ꯃꯥꯟꯅ ꯄꯨꯜꯂꯤ ꯑꯃꯁꯨ ꯂꯥꯡꯉꯤ ꯅꯣꯡꯃꯒꯤ ꯉꯥꯏꯍꯥꯛ ꯄꯨꯡ ꯑꯃꯅꯤ ꯑꯃꯅꯤ ꯁꯣꯏꯗꯅꯕ
ꯎꯝ ꯑꯩ ꯄꯤ ꯑꯩꯆ ꯗꯤ ꯆꯍꯤ ꯃꯉꯥꯃꯨꯛꯀ ꯇꯧꯔꯦꯔꯦ ꯀꯥꯏꯗ
ꯇꯧꯗꯝꯅꯦ ꯇꯩꯗꯝ ꯆꯍꯤ ꯑꯍꯨꯝꯗ ꯂꯣꯏꯅ ꯄꯥꯏꯊꯣꯛꯅꯈ꯭ꯔꯗꯕꯅꯤ ꯑꯩꯈꯣꯏ ꯗꯤꯄꯥ꯭ꯔꯠꯃꯦꯟꯒꯤ ꯑꯅꯤ ꯑꯝꯖꯨ ꯍꯥꯟꯗꯛ ꯂꯣꯏꯔꯛꯇꯧꯔꯦ ꯍꯥꯏꯕ ꯆꯍꯤ ꯑꯍꯨꯝꯗ ꯑꯩꯒꯤꯁꯨ ꯑꯣꯖꯥꯅ ꯍꯥꯏꯁꯦ ꯆꯍꯤ ꯑꯍꯨꯝꯗ ꯂꯣꯏꯁꯟꯅꯕ ꯇꯧꯁꯦ ꯑꯗꯨꯒ ꯊꯕꯛ ꯑꯣꯏꯅ ꯊꯤꯖꯦꯅ ꯇꯧꯋ
ꯎꯝ ꯑꯗꯣ ꯈꯪꯗꯦꯅꯦ ꯃꯥꯁꯇꯔ ꯇꯧꯔ ꯄꯤ ꯑꯩꯆ ꯀꯥꯏꯗꯦ ꯃꯊꯪ ꯃꯊꯪꯕꯨꯗꯤ ꯇꯧꯅꯤꯡꯉꯦ ꯑꯗꯣ ꯁꯨꯝ
ꯎꯝ
ꯁꯥ ꯅꯨꯡꯁꯥꯒꯤ ꯈꯜꯂꯒꯅꯦ ꯑꯗꯨ
ꯄꯩꯁꯥ ꯅꯨꯡꯁꯥꯒꯤꯗꯤ ꯁꯨꯡꯆꯪ ꯆꯪꯉꯣꯏꯍꯦ ꯀꯩꯅꯣꯅꯦ
ꯑꯗꯨ ꯆꯪꯗ꯭ꯔꯁꯨ ꯈꯔꯕꯨꯨꯛꯇꯤ ꯆꯪꯉꯤꯗꯅ
ꯈꯔ ꯍꯥꯏꯁꯦ ꯅꯪ ꯑꯦꯝ ꯌꯨꯗꯣ ꯍꯣꯁꯇꯦꯜꯗ ꯂꯩꯔꯁꯨ ꯌꯥꯏꯀꯣ ꯑꯦꯝ ꯌꯨꯒꯤ ꯍꯣꯁꯇꯦꯜ ꯍꯣꯇꯦꯜ ꯍꯥꯏꯁꯤꯗꯤ ꯍꯣꯡꯈ꯭ꯔꯥꯅ ꯈ꯭ꯋꯥ ꯅꯨꯡꯉꯥꯏ ꯍꯣꯁꯇꯦꯜꯗꯤ ꯑꯦꯝꯌꯨ ꯍꯣꯇꯦꯜꯕꯨ ꯆꯪꯈ꯭ꯔꯗꯤ ꯃꯤꯁꯦ ꯊꯣꯛꯅꯤꯡꯗꯦ ꯍꯥꯏꯅꯩꯅꯦ
ꯎꯝ ꯑꯗꯣꯈꯣꯏ ꯂꯣꯡꯗꯦ ꯈꯥꯎꯔꯦ ꯍꯣꯁꯇꯦꯜꯒꯨꯝꯕ ꯀꯩꯀꯥ ꯂꯩꯕꯁ ꯆꯥꯕ ꯊꯛꯄ ꯕꯦꯠꯄꯗ ꯅꯥꯒꯟꯕꯅꯤꯅꯀꯣ ꯑꯗꯨꯨꯝꯕꯒꯤ ꯈꯜꯂ ꯃꯑꯣꯡ ꯇꯅꯤꯡ ꯇꯧꯅꯤ
ꯑꯗꯂꯤ ꯊꯝ ꯅꯨꯄꯤꯁꯨ ꯅꯨꯄꯥꯁꯨ ꯑꯗꯨꯝ ꯇꯣꯉꯥꯟꯅ ꯑꯗꯨꯝ ꯏꯟꯗꯛꯁꯟꯒꯨꯝꯕ ꯊꯝꯃꯒ ꯑꯗꯨꯝ ꯊꯣꯡꯅꯕꯅꯦꯕꯀꯣ ꯄꯅ ꯃꯁ ꯂꯧꯔꯣꯏꯒꯦ ꯃꯦꯠꯁ ꯂꯧꯕꯒꯤꯗꯤ ꯇꯣꯉꯥꯟꯥꯟꯕ ꯄꯩꯁꯥ ꯊꯤꯕꯅꯤ ꯃꯦꯁ ꯂꯧꯔꯒ ꯏꯁꯥꯅ ꯊꯣꯡꯖꯒꯦ ꯍꯥꯏꯇꯥꯔꯒꯗꯤ ꯑꯗꯨꯝ ꯅꯃꯥꯟꯅꯕꯤ ꯑꯃꯒ ꯂꯩꯃꯤꯟꯅꯔꯒ ꯑꯣꯏꯇꯥꯔꯒꯁꯨ ꯊꯣꯡꯉꯦ ꯍꯥꯏꯗꯅ
ꯎꯝ
ꯀꯈꯤꯁꯨꯪ ꯋꯥꯗꯕꯅꯤꯗ ꯑꯩꯈꯣꯏꯁꯨ ꯑꯗꯨꯝ ꯂꯥꯏꯔꯤꯛ ꯏꯄꯥ ꯄꯥꯗꯕꯤꯗ ꯍꯂꯥꯡ ꯂꯥꯡ ꯑꯗꯨꯝ ꯂꯣꯏ ꯁꯪꯗ꯭ꯔꯦ
ꯑ ꯍꯥꯏꯗꯤꯁ ꯍꯇꯦꯜꯒꯨꯝꯕ ꯂꯩꯕ ꯍꯥꯏꯁꯤꯁꯨ ꯑꯃꯨꯛ ꯂꯩꯃꯤꯟꯅꯕ ꯃꯤꯗꯣ ꯅꯨꯡꯉꯥꯏꯕ ꯅꯨꯡꯉꯥꯏꯇꯕꯁꯨ ꯑꯃꯨꯛ ꯂꯩꯃꯤꯟꯅꯩ ꯍꯥꯏꯗꯤ ꯏꯊꯟꯗ ꯂꯩꯗꯧ ꯅꯠꯇꯕꯅꯤꯣ ꯀꯣ ꯃꯌꯥꯝ ꯂꯩꯃꯤꯟꯅꯗꯧꯅꯤ ꯂꯩꯃꯤꯟꯅꯩ ꯃꯤꯗꯨꯅ ꯅꯨꯡꯉꯥꯏꯇꯣꯏꯗꯤ ꯑꯃꯨꯛ ꯂꯩꯅꯤꯡꯉꯣꯏꯗꯅ
ꯑꯗꯨ ꯑꯗꯨꯝ ꯃꯤ ꯈꯪꯅꯕ ꯀꯩ ꯍ ꯌꯦꯡꯉꯒ ꯑꯗꯨꯝ ꯂꯩꯃꯤꯟꯅꯔꯁꯨ ꯌꯥꯕꯅꯤ
ꯎꯝ ꯑ ꯃ ꯉꯥꯡꯇꯣꯏ ꯑꯇꯣꯞ ꯕꯣꯔꯗꯤꯡꯂꯒ ꯂꯩꯗꯩ ꯏꯃꯥꯟꯅꯕꯤ ꯈꯠꯅꯕꯗ ꯂꯩꯃꯤꯟꯅꯕ ꯅꯨꯡꯉꯥꯏꯇꯕꯒꯤ
ꯎ ꯅꯨꯄꯤꯁꯨ ꯃꯅꯨꯡꯗ ꯌꯥꯝ ꯈꯠꯇꯦ ꯈꯅꯩꯀꯣ
ꯎꯝ ꯉꯝꯃꯦ ꯀꯥꯏꯔꯤꯉꯩꯗꯤ ꯈꯤꯇꯪꯗ ꯑꯣꯏꯔꯁꯨ ꯆꯥꯕꯗ ꯑꯣꯏꯔ ꯑꯗꯩ ꯊꯕꯛ ꯇꯧꯗꯔꯄꯌꯥꯝ ꯆꯨꯝꯅꯒꯤ ꯄꯨꯈꯞ ꯑꯃꯅꯤ ꯐꯦꯡꯕꯩꯗꯧ ꯌꯦꯡꯁꯤ
ꯀꯩꯅꯣ ꯇꯧꯅꯩꯌꯦꯕꯀꯣ
ꯎꯝ ꯑꯗꯨ ꯑꯗꯨ ꯇꯟ ꯃꯥꯥꯏꯗ
ꯑꯩꯈꯣꯏꯗꯤ ꯍꯥꯏꯗꯤ ꯅꯨꯄꯥꯔꯣꯝꯒꯤꯁꯨ ꯑꯗꯨꯝ ꯈꯟꯅꯕ ꯌꯥꯏ ꯑꯗꯨ꯭ꯔꯒ ꯑꯗꯨꯝ ꯑꯩ ꯃꯆꯥ ꯃꯁꯨꯗꯒ ꯌꯥꯝ ꯀꯟꯅ ꯌꯦꯡꯁꯤꯟꯅꯕꯗꯣ ꯑꯗꯨꯏꯁꯨ ꯇꯧꯗꯦꯕ ꯍꯧꯖꯤꯛ
ꯑꯁ ꯑꯗꯣ ꯅꯨꯄꯤꯅ ꯑꯗꯨ ꯑꯇꯩꯒꯤꯗꯤ ꯈꯪꯗꯦꯀꯣ ꯃꯆꯥ ꯃꯁꯨꯅꯅꯦ ꯅꯨꯄꯤꯁꯤꯡꯁꯤꯅꯦ ꯀꯣꯂꯤꯞ ꯐꯦꯡꯒꯜ ꯆꯥꯕ ꯊꯛꯄ ꯑꯗꯨꯗꯒꯤ ꯁꯨꯝ ꯂꯩꯅ ꯊꯕꯛ ꯏꯪꯈꯥꯏ ꯇꯥ ꯄꯁꯠ ꯃꯥ ꯃ ꯇ ꯑꯗꯨꯃꯗ ꯃꯉꯥꯏ ꯈꯥꯟꯅ ꯇꯁꯦ
ꯃꯁꯥꯒꯤ ꯑꯗꯨꯝ ꯈꯥꯏꯗꯣꯛꯅꯕꯗ ꯑꯩꯅ ꯊꯧꯒꯗꯕꯅꯤ ꯃꯥꯅ ꯊꯧꯒꯗꯕꯅꯦꯅ
ꯍꯣꯏ ꯍꯣꯏ ꯍꯣꯏ ꯑꯗꯨꯃꯥꯏꯅ ꯑꯗꯨꯗꯤ ꯈꯤꯇꯪ ꯍꯦꯟꯇ ꯍꯦꯟꯖꯤꯟꯒꯦ ꯇꯧꯔꯗꯤ ꯀꯩꯅꯣ ꯇꯧꯒꯦ ꯑꯗꯨ ꯇꯧ ꯕꯤꯅꯣ ꯑꯗꯨꯕꯨꯗꯗꯤ ꯈꯟꯅꯔꯦꯛꯇꯣꯏꯁꯦ ꯉꯥꯏ ꯂꯩꯇꯅ ꯃꯥꯅ ꯏ ꯄꯣꯠꯇꯗꯨ ꯇꯧ ꯃꯥꯅ ꯏ ꯐꯣꯏꯒ ꯄꯤꯔꯛꯏ ꯄꯤꯔꯛꯇꯦ ꯀꯥꯏꯅ ꯑꯗꯨ ꯑꯗꯨ ꯀꯔꯦ ꯒ ꯃꯒ ꯑꯗꯨꯝ ꯂꯥꯛꯀꯦ
ꯧ ꯅꯪꯗꯤ ꯈꯟꯅꯅꯕ ꯀꯩꯀꯩ ꯌꯥꯎꯗꯕ ꯅꯠꯇ꯭ꯔꯥ
ꯑꯁ ꯑꯩꯁꯨ ꯈꯠꯟꯅꯈ꯭ꯅꯦ ꯑꯩ ꯌꯨꯝ ꯍꯟ ꯀꯥꯟꯗ ꯐ꯭ꯂꯥꯛꯁ ꯊꯨꯒꯥꯏꯔꯝꯃꯕ ꯑꯗꯨꯗꯩ ꯑꯩ ꯐꯤꯁꯦ ꯊꯤ ꯈꯪꯗꯦ ꯇꯧꯔꯒ ꯆꯥꯕꯣ ꯃꯀꯨꯠ ꯂꯣꯏ ꯌꯣꯝꯁꯤꯜꯂꯒ ꯍꯥꯞꯄ ꯂꯩꯔ ꯌꯥ ꯑꯗ ꯕꯣꯠꯇ ꯖ ꯊꯨꯒꯥꯏꯕꯤꯔꯛꯄꯒꯦ ꯑꯁ
ꯎꯃꯥꯟꯅꯒ ꯑꯗꯨ ꯑꯗꯨꯅꯦ ꯃꯔꯒ ꯇꯧꯔ ꯈꯅ ꯑꯗꯨꯗꯤ ꯑꯗꯨꯁꯨ ꯑꯗꯨꯒꯤꯗꯤ ꯗꯥꯏꯔꯦꯛ ꯅꯠꯇꯕ ꯑꯩꯅ ꯏꯃꯥꯟꯅꯕꯤ ꯑꯃꯗ ꯇꯝꯃꯨ ꯏꯃꯥꯟꯅꯕꯤꯗꯨꯅ ꯈꯔ ꯃꯁꯤꯡ ꯌꯥꯎꯕꯒꯤ ꯃꯤ ꯑꯃꯨꯛ ꯃꯥꯡꯗ ꯃꯥꯅ ꯉꯥꯡꯉꯛꯄ ꯑꯗꯨꯗꯒꯤ ꯑꯃꯨꯛ ꯑꯩꯈꯣꯏꯒꯤ ꯍꯧꯖꯤꯛꯀꯤ ꯏꯃꯥꯟꯅꯕꯤꯁꯤꯅ ꯑꯃꯨꯛ ꯀꯣꯏꯒ ꯂꯩꯃꯤꯟꯅꯗꯕ ꯍꯥꯏꯗꯤ ꯕꯣꯔꯗꯤꯡꯗꯗꯤ ꯂꯩꯔꯒ ꯀꯥꯑ ꯄꯨꯟꯗꯕ ꯑꯗꯨꯒ ꯀꯥ ꯈꯨꯨꯟꯕ ꯏꯃꯥꯟꯅꯕꯤꯁꯤꯡꯁꯤꯅ ꯑꯃꯨꯛ ꯍꯥꯏꯗꯤ ꯀꯥꯗ ꯑꯗꯨ ꯇꯧ ꯑꯗꯨ ꯃꯤ ꯑꯇꯣꯞꯄ ꯍꯥꯏꯗꯤ ꯀꯥ ꯑꯇꯣꯞꯄ ꯃꯤꯉꯣꯟ ꯈꯤꯇꯪ ꯈꯣꯝꯃꯦ ꯑꯗꯨ ꯇꯧꯋꯦ ꯑꯗꯨꯗꯤ ꯑꯩ ꯃꯔꯩꯇ ꯈꯅꯔꯛꯄ
ꯃꯤꯁꯨ ꯃꯄꯥꯟ ꯊꯣꯛ ꯃꯅꯨꯡꯗ ꯌꯥꯝ ꯈꯠꯅꯔꯝꯃꯤꯖꯥꯠꯅꯤꯅꯦ ꯑꯗꯨꯗꯤ
ꯎꯝ ꯀꯩꯁꯨ ꯅꯠꯇ꯭ꯔꯗꯝ ꯑꯁ ꯌꯥꯝ ꯈꯟꯅꯩ ꯑꯗꯨꯗꯒꯤ ꯑꯩꯈꯣꯏ ꯈꯇꯪꯒꯤ ꯅꯠꯇꯅꯀꯣ ꯑꯗꯨꯗꯒꯤꯩ ꯋꯥꯔꯗꯤꯡ ꯂꯩꯕꯁꯤ ꯐꯣꯟ ꯐ ꯌꯥꯗ ꯅ ꯐꯣꯟ- ꯃꯥꯏ ꯌꯥꯅꯗꯕꯒꯤ ꯃꯤꯒꯤꯔꯨꯝꯖꯦ ꯁꯤꯟꯗꯤ ꯁꯤꯟꯗꯣꯛꯅꯤꯡꯉꯥꯒ ꯍꯥꯏꯗꯤ ꯃꯤꯁꯦ ꯂꯣꯏ ꯐꯨꯜ ꯑꯣꯏꯕꯩ ꯁꯤꯟꯗꯣꯛ ꯌꯥꯗꯕꯗꯣ ꯑꯗꯨ ꯒꯤꯒꯔ ꯇꯧꯁꯤꯟꯅꯔꯒ ꯊꯧꯑꯣꯏꯒꯤ ꯐꯣꯟ ꯄꯥꯏ ꯌꯥꯅꯕ ꯍꯥꯏꯗꯤ ꯋꯥꯔꯗꯦꯟꯅꯒ ꯄꯥꯛ ꯆꯦꯛ ꯇꯧꯕꯗ ꯐꯪꯉꯣꯏꯗꯕ ꯑꯗꯨꯝꯕ ꯀꯥꯟ ꯂꯩꯗꯅ - ꯑꯗꯨꯝꯕꯒ ꯁꯤꯟꯗꯣꯛꯅꯤꯡꯕꯩ ꯑꯩꯅ ꯊꯥꯑꯣꯏꯀꯤ ꯃꯤꯒ ꯈꯟꯅꯔꯒ ꯀꯥ ꯁꯤꯟꯗꯣꯛꯅꯕ - ꯄꯨꯟꯒꯥꯏ ꯑꯃꯅꯤ ꯃꯤꯃꯤ ꯌꯥꯎꯅꯩ ꯖꯤꯡꯖꯦ
ꯑꯦ ꯣꯔꯗꯤꯡꯗꯣ ꯐꯣꯟ ꯂꯣꯟꯅ ꯄꯥꯏꯕꯁꯨ ꯅꯨꯡꯉꯥꯏꯕꯅꯤ ꯂꯣꯠꯅꯒ ꯐꯤꯜꯂꯞꯒ ꯌꯦꯡꯉꯒꯁꯨ ꯌꯥꯝ ꯅꯨꯡꯉꯥꯏꯕꯅꯦ ꯑꯗꯨ
ꯍꯣꯏ ꯑꯗꯨꯝꯕꯒꯗꯤ ꯇꯧꯔꯛꯇꯦ ꯍꯣꯏ ꯑꯩꯁꯨ ꯐꯣꯟ ꯀꯩꯅꯣ ꯑꯦꯛꯖꯥꯝꯒꯤ ꯀꯣꯏꯁꯟ ꯄꯦꯛꯀꯥꯞ ꯐꯪꯉꯗꯤ ꯀꯥꯏꯅꯅꯒ ꯄꯨꯁꯜꯂꯨꯕꯗꯤ ꯌꯥꯎꯋꯦꯕ ꯑꯗꯨꯁꯨ ꯑꯗꯣ ꯑꯩꯈꯣꯏꯅ ꯑꯃꯨꯛ ꯈꯔ ꯑꯗꯨꯃꯥꯏꯅ ꯀꯀꯥ ꯀꯀꯥꯗꯣ ꯌꯥꯝ ꯍꯩꯖꯗꯕꯅꯤꯅꯦ ꯍꯥꯏꯗꯤ ꯑꯝꯇꯁꯨ ꯇꯧꯔꯛꯇꯕꯅꯤꯅꯀꯣ ꯀꯤꯕꯒꯤ ꯑꯗꯨꯝ ꯊꯝꯃꯝꯃꯦ ꯅꯣꯡ ꯅꯤꯅꯤ ꯄꯨꯁꯜꯂꯨꯔꯒ ꯗꯣ ꯄꯥꯏꯁꯨ ꯄꯥꯏꯗꯦ ꯄꯨꯖꯨ ꯄꯨꯁꯜꯂꯛꯑꯒ ꯑꯩꯈꯣꯏꯖꯦ ꯃꯤꯁꯣꯏꯗꯅꯒ ꯆꯦꯛ ꯇꯧꯔꯛꯑꯗꯤ ꯀꯩꯝꯇ ꯏꯁꯀꯔ꯭ꯤꯟ ꯃꯅꯨꯡꯗꯒ ꯆꯦꯟ - ꯐꯖꯅꯒ ꯌꯣꯝꯖꯤꯜꯂ ꯇꯧꯏꯃꯦ ꯑꯗꯨ ꯑꯗꯨꯗꯩ ꯗꯁꯕꯤꯟꯗꯅꯤꯅ ꯃꯤ - ꯄꯥꯏꯕꯖꯨ ꯇꯟꯅꯕꯒꯤ ꯄꯥꯛꯁꯨ ꯄꯥꯏꯗꯦ ꯑꯗꯨ ꯄꯥꯏꯖꯨ ꯄꯥꯏꯒꯤꯗꯦ ꯑꯗꯨꯝ ꯅꯪꯒꯤ ꯍꯥꯏꯗꯤ ꯄꯦꯔꯦꯟꯁ ꯚꯤꯖꯤꯇꯤꯡ ꯂꯥꯛꯄꯗꯣ ꯑꯗꯨ ꯑꯩ ꯌꯨꯝ ꯆꯠꯂꯒ ꯑꯗꯨꯝ ꯄꯤꯊꯣꯛꯃꯦ
ꯑꯗꯨꯒꯤ ꯐꯣꯟ ꯐꯥꯏꯕ ꯋꯥꯔꯤ ꯐꯖꯕ ꯑꯃ ꯂꯩꯌꯦ ꯏꯃꯥꯟꯅꯕ ꯑꯃ ꯃꯥꯖꯦ ꯐꯣꯟꯖꯦ ꯄꯨꯔꯛꯄ ꯐꯣꯟꯖꯦ ꯂꯩꯕ ꯀꯨꯏꯗ꯭ꯔꯤꯕꯀꯣ ꯑꯗꯨꯒ ꯑ ꯐꯣꯔ ꯖꯤ ꯒ ꯊꯣꯛꯅꯕ ꯍꯧꯔꯛꯄꯗꯣ ꯖꯤꯑꯣ ꯀꯩꯀꯩ ꯑꯗꯨꯏ ꯃꯇꯝꯗꯨꯅꯤ ꯃꯥꯒꯤ ꯐꯣꯟꯖꯦ ꯐꯥꯔꯒ ꯑꯣꯖꯥꯖꯤꯅ ꯐꯥꯔꯒ ꯏꯃꯥꯟꯅꯕꯁꯤꯗ ꯃꯁꯥꯅ ꯊꯨꯒꯥꯏꯍꯟꯕ ꯍꯥꯏꯇꯥꯔꯦ ꯏꯃꯥꯟꯅꯕ ꯃꯁꯥꯖꯤꯅ ꯑꯍꯥꯟꯕꯗ ꯃꯥꯁꯦ ꯑꯗꯨꯝ - ꯂꯪꯉꯣ ꯐꯣꯟꯗ ꯂꯪꯉꯣ ꯍꯥꯏ ꯃꯥꯥꯟꯅꯕꯖꯦ ꯂꯪꯗꯦꯕ ꯇꯞꯅꯒ ꯂꯪꯉꯤꯄꯣꯠꯅꯤ ꯀꯥꯏꯗꯅꯕꯀꯣ ꯗꯩꯩ ꯑꯣꯖꯥꯅ ꯊꯥꯖꯤꯜꯂꯛꯏ ꯐꯥꯛ ꯂꯪꯉꯥ ꯑꯗꯨꯝ ꯊꯨꯒꯥꯏꯒꯔ꯭ꯦ
ꯑ ꯑꯩꯈꯣꯏ ꯆꯦ ꯍꯣꯏꯖꯨ ꯀꯩ ꯅꯥꯔ꯭ꯁ ꯇꯝꯕꯒꯤ ꯆꯠꯄꯗ ꯍꯥꯏꯗꯤ ꯐꯣꯟ ꯇꯨꯃꯤꯟꯅ ꯄꯨꯁꯥꯅꯕꯒꯤ ꯑꯗꯨꯒ ꯀꯩꯅꯣ ꯃꯣꯏ ꯑꯣꯖꯥꯅ ꯐꯥꯕꯗꯒꯤ ꯑꯗꯨꯝ ꯃꯣꯏꯒꯤ ꯄꯨꯈꯤ ꯂꯩ ꯍꯥꯏꯕ ꯃꯣꯏ ꯑꯗꯨꯒꯤꯗ ꯑꯗꯨꯏ ꯄꯨꯈꯤꯗ ꯑꯗꯨꯝ ꯑꯐꯥꯕ ꯈꯨꯗꯤꯡꯒꯤ ꯄꯨꯈꯤꯗꯨꯗꯥ ꯑꯗꯨꯝ ꯂꯪꯗ ꯂꯪꯗ ꯊꯥꯗꯒꯤꯕꯅꯤ ꯃꯥꯡꯗ ꯊꯥꯗꯩꯩꯌꯦ ꯑꯗꯨꯒꯤ ꯑꯩꯈꯣꯏ ꯃꯕꯣꯛꯅꯒ ꯁꯥꯎꯔ ꯐꯅ ꯀꯨꯏꯕꯨ ꯃꯖꯦ ꯐꯣꯟ ꯁꯨꯛꯂꯩ ꯂꯩꯒꯤꯗꯦꯕ ꯑꯗꯨꯒ ꯀꯣꯟꯅ ꯇꯝꯕ ꯂꯣꯏꯔꯀꯥꯟꯗ ꯃꯥ ꯊꯕꯛ ꯇꯧꯔꯀꯥꯟꯗ ꯂꯩꯖꯒꯤꯕꯩ ꯋꯥ
ꯑ ꯕꯣꯗꯤꯡꯗ ꯇꯧꯒꯅꯣ ꯍꯥꯏꯕ ꯊꯕꯛ ꯇꯧꯔꯛꯄꯒꯤ ꯈ꯭ꯋꯥꯏ ꯅꯨꯡꯉꯥꯏꯕꯖꯤꯗꯤ ꯂꯩꯇꯔꯦꯍꯦ ꯅꯠꯇ꯭ꯔꯥ
ꯑꯗꯣ ꯃꯤ ꯁꯨꯛꯐꯥ ꯐꯥꯗꯕ ꯂꯩ ꯍꯥꯏꯕ ꯍꯥꯏꯗꯤ ꯃꯤꯌꯥꯝ ꯍꯩꯅ ꯄꯥꯏ ꯍꯥꯏꯗꯤ ꯃꯣꯏ ꯑꯗꯨꯝ ꯈꯪꯗꯦ ꯃꯣꯏ ꯗꯒꯤ ꯑꯦꯛꯖꯥꯝꯗꯕꯨ ꯑꯣꯏꯔꯖꯨ ꯃꯤ ꯅꯣꯠꯁ ꯇꯧꯕꯗ ꯍꯥꯏꯗꯤ ꯑꯣꯖꯥꯥꯖꯦ ꯐꯅꯌꯥꯝ ꯏꯁꯇ꯭ꯔꯤꯛ ꯑꯣꯏꯔꯁꯨ ꯅꯣꯠꯁ ꯁꯦ ꯀꯔꯤ ꯀꯃꯥꯏ ꯍꯥꯏꯗꯣꯏꯅꯣꯅꯦ ꯅꯣꯁ ꯇꯧꯕꯗ ꯗꯤꯒꯤꯔꯤ ꯄꯥꯏꯕꯩ ꯇꯥꯏꯞꯇꯅꯦ ꯈꯪꯕꯔꯥꯍꯦ ꯑꯗꯨꯝ ꯁꯨꯛꯐ ꯐꯥꯗꯒꯩ ꯑꯗꯨꯝ ꯁꯤꯟꯕ ꯍꯩꯕ ꯃꯤ ꯂꯩꯕ ꯑꯗꯨꯗꯒꯤ ꯐꯣꯟ ꯅꯣꯠꯁ ꯈꯛꯇꯪ ꯇꯣꯛꯑꯣ ꯐꯣꯟ ꯄꯥꯏꯔꯒ ꯇꯧꯕ ꯍꯩꯕ ꯃꯤꯁꯤꯡꯗꯨꯒ ꯑꯩꯗꯤ ꯑꯗꯨꯃꯥꯗꯤ ꯌꯥꯝꯉꯛ ꯑꯈꯣꯏꯅ ꯍꯥꯏꯗꯤ ꯑꯗꯨꯝꯕꯗꯨ ꯀꯩꯝ ꯍꯩꯖꯗꯦꯕ ꯆꯨꯝꯅꯒꯤ ꯃꯤꯉꯣꯟꯗꯒꯤ ꯁꯤꯟꯕꯕꯨꯖꯦ ꯌꯥꯝ ꯀꯤꯅꯒ ꯁꯤꯟꯖꯩꯕ ꯑꯗꯣ ꯃꯣꯏ ꯑꯗꯨꯃꯥꯏꯅ ꯐꯣꯟꯒ ꯄꯥꯏꯔ ꯁꯤꯟꯕꯅꯤꯅ ꯉꯝꯃꯤꯕ ꯍꯥꯏꯗꯤ ꯑꯣꯖꯥꯖꯦ ꯌꯥꯝꯅ ꯏꯁꯇ꯭ꯔꯤꯛ ꯑꯣꯏꯔꯗꯤ ꯈꯣꯏꯗꯤ ꯃꯤꯉꯣꯡꯗꯒ ꯉꯛꯀꯖꯦ ꯂꯩꯊꯣꯛꯄꯖꯦ ꯌꯥꯝ ꯀꯤꯖꯩꯌꯦꯕ ꯑꯗꯨ ꯃꯣꯏꯗꯤ ꯑꯗꯨꯝ ꯐꯣꯟꯒ ꯄꯥꯏꯔꯒ ꯁꯤꯟ ꯁꯤꯗ ꯃꯤ ꯀꯃꯥꯏ ꯇ ꯄꯨꯖꯥꯔ ꯀꯩ ꯈ ꯏꯂꯤꯁꯤ
ꯑꯣ ꯑꯩꯈꯣꯏꯁꯨ ꯑꯩꯁꯨ ꯅꯣꯠꯁꯦ ꯌꯥꯝ ꯐꯥꯒꯂꯕꯀꯣ ꯍꯥꯏꯗꯤ ꯑꯩꯅ ꯑꯩ ꯌꯣꯟꯗ ꯃꯥꯁꯇꯔ ꯑꯩꯈꯣꯏ ꯏꯟꯚꯤꯖꯤꯂꯦꯇꯔ ꯇꯥꯏꯅꯦꯕ ꯑꯦꯛꯖꯥꯝꯁ
ꯎꯝ
ꯑꯩꯅ ꯊꯥꯏꯅ ꯍꯥꯏꯕ ꯌꯥꯈꯤꯗꯕ ꯅꯨꯄꯤ ꯑꯃ ꯌꯥꯎꯋꯦꯕꯀꯣ
ꯎꯝ
ꯊꯥꯏꯅ ꯀꯣꯏꯒꯦ ꯍꯥꯏꯔꯝꯕ ꯌꯥꯔꯛꯇꯕ ꯑꯗꯨ ꯃꯥꯗ ꯅꯧꯅ ꯊꯦꯡꯅ ꯃꯥꯁꯇꯔ ꯇꯧꯔꯛꯄ ꯑꯩꯅ ꯐꯥꯛꯑꯕꯅꯤꯀꯣ ꯃꯥꯏ ꯅꯣꯠꯁꯇꯣ
ꯑꯥ
ꯃꯥꯗꯤ ꯀꯣ ꯀꯩꯅꯣꯝꯅ ꯌꯦꯡꯉꯒ ꯂꯩ ꯍꯦꯛꯇ ꯍꯥꯏꯕꯗꯤ ꯉꯝꯗꯦ ꯁꯥ ꯁꯥꯔ ꯇꯧꯔꯒ ꯀꯃꯥꯏꯅ ꯇꯧꯋ
ꯑꯗꯣ ꯑꯩꯈꯣꯏꯁꯤꯅꯀꯣ ꯍꯥꯏꯗꯤ ꯀꯩꯅꯣ ꯇꯧ ꯍꯥꯏꯗꯤ ꯅꯣꯠꯖꯦ ꯁꯨꯛꯇꯧ ꯇꯧꯗꯕꯤ ꯑꯣꯖꯥꯅ ꯄꯪꯖꯤꯡ ꯆꯤꯡꯅꯕ ꯑꯉꯥꯡꯗꯣ ꯑꯗꯨ ꯑꯣꯏ ꯍꯥꯏꯕ ꯑꯩ ꯅꯣꯠꯁ ꯁꯨꯛꯄꯨ ꯄꯨꯗꯦꯕ ꯑꯦꯛꯖꯥꯝ ꯇꯧꯕ ꯈꯨꯗꯤꯡꯒꯤ ꯑ ꯄꯨꯖꯨ ꯄꯨꯗꯦ ꯑꯗꯨꯗꯒꯤ ꯁꯤꯟꯃꯤꯡꯅꯕ ꯍꯥꯏꯗꯤ ꯏꯁꯥꯅ ꯈꯔ ꯄꯥꯔꯅꯤ ꯑꯗꯨꯗꯩ ꯃꯤꯉꯣꯟꯗꯒꯤ ꯈꯔ ꯁꯤꯟꯕ ꯃꯉꯥꯏꯔꯦ ꯑꯩꯗꯤ ꯁꯨꯛꯄꯨ ꯄꯨꯗꯦꯕ ꯎꯗ꯭ꯔꯁꯨ ꯍꯥꯏꯗꯤ ꯑꯣꯖꯥꯁꯤꯅ ꯍꯥꯏꯗꯤ ꯁꯨꯝ ꯈꯪꯗꯕ ꯀꯣꯏꯁꯟꯒꯗꯣ ꯃꯤꯉꯣꯟꯗ ꯍꯪꯒꯦ ꯇꯧꯔ ꯍꯥꯏꯗꯤ ꯑꯣꯖꯥꯅ ꯆꯩꯔꯛꯀꯗ꯭ꯔꯥ ꯀꯥꯏꯅ - ꯀꯤꯒꯟꯕꯗꯣ ꯑꯗꯨꯗꯩꯗꯨꯗ ꯁꯨꯝ ꯑꯣꯖꯥꯅ ꯄꯪꯖꯤꯟ ꯆꯤꯡꯅꯕ ꯑꯉꯥꯡꯗꯣ ꯑꯗꯨ ꯑꯣꯏꯗꯣꯏꯅꯦꯕꯀꯣ ꯅꯣꯠꯁ ꯁꯦ ꯁꯨꯛꯌꯥꯎ ꯌꯥꯎꯖ ꯍꯣꯏ ꯍꯣꯏ ꯑꯗꯨꯗ ꯑꯗꯨꯃꯥꯏꯅ ꯇꯧꯕꯗꯨꯅꯕꯨ - ꯑꯩꯗꯣ ꯍꯥꯏꯗꯤ ꯆꯨꯝꯅ ꯍꯪꯕꯕꯨ ꯀꯤꯖꯕꯗꯨꯅ ꯑꯩ ꯁꯨꯛꯄꯨ ꯄꯨꯗꯦꯕ ꯑꯗꯨ ꯄꯨꯗꯔꯥꯒ ꯑꯣꯖꯥꯖꯦ ꯆꯪꯖꯜꯂꯛꯑꯅꯤ ꯅꯪ ꯅꯣꯠꯁ ꯌꯥꯎꯕ꯭ꯔꯥ ꯑꯗꯨ ꯇꯧꯕꯔꯥ ꯍꯥꯏꯔꯒ ꯍꯦꯛꯇ ꯆꯦꯛꯀꯤꯡ ꯇꯧꯔꯛꯇꯣꯏꯅꯦꯕ ꯀ ꯂꯥꯟꯗ꯭ꯔꯁꯨ ꯑꯗꯨꯝ ꯂꯥꯟ ꯃꯥꯟꯕ ꯑꯉꯥꯡꯗꯣ ꯑꯗꯨ ꯑꯣꯏꯕ ꯑꯩꯁꯨ ꯇꯟꯕ ꯑꯗꯨ ꯁꯨꯝ ꯈꯟꯗ ꯑꯗꯣ ꯑꯩꯅꯒ ꯄꯨꯔꯛꯑꯁꯨꯅꯦ ꯍꯥꯏꯗꯤ ꯃꯤꯅ ꯄꯨꯔꯛꯎ ꯀꯥꯏ ꯍꯥꯏꯔꯁꯨ ꯄꯨꯗꯤ ꯄꯨꯔꯅꯤ ꯑꯗꯨꯒ ꯃꯣꯏꯗ ꯂꯣꯏ ꯄꯤꯊꯣꯛꯈꯤꯗꯣꯏꯅꯤ ꯑꯩꯁꯨ ꯄꯨꯔꯨꯕꯅꯤ ꯑꯦ ꯑꯦ ꯆꯣꯏ ꯀꯥꯏ ꯄꯤꯁꯜꯂꯛꯄꯁ ꯑꯩꯁꯦ ꯄꯥꯈꯠꯇꯅ ꯍꯦꯛꯇ ꯏꯕ ꯉꯝꯗꯣꯏꯕ ꯏꯁꯥꯒꯁꯦ ꯑꯃ ꯑꯩꯈꯣꯏꯒꯤ ꯈꯨꯠꯅꯨꯡꯒꯤ ꯅꯤꯛꯄꯤ ꯇꯧꯕꯗꯣ ꯑꯗꯨꯝꯗꯤ ꯌꯥꯝꯅ ꯑꯣ ꯑꯣꯏꯔꯦ ꯑꯗꯨꯗꯤ ꯌꯥꯝ ꯇꯧꯒ ꯂꯩꯦꯕ ꯑꯗꯨꯗꯒꯤ ꯀꯩꯝ ꯇꯧꯗ꯭ꯔꯁꯨ ꯏꯀꯥꯏꯕ ꯀꯩꯣ ꯃꯥꯏ ꯃꯤꯠꯀ ꯁꯥꯒꯠꯂꯒ ꯀꯩꯅꯣ ꯇꯧ ꯂꯩꯐꯝ ꯈ ꯈꯪꯗꯕꯤꯗꯣ ꯑꯗꯨꯃꯥꯏꯅ ꯑꯗꯨꯝ ꯇꯧꯗꯣꯏꯅꯦ ꯑꯗꯨꯅ ꯃꯤꯉꯣꯟꯗ ꯈꯔ ꯑꯃꯨꯛ ꯄꯤꯊꯣꯛꯀꯗꯣꯏꯅꯤ ꯈꯪꯕ꯭ꯔ ꯑꯗꯨꯃꯥꯏꯅ ꯇꯧꯔ ꯑꯩꯗꯣ ꯅꯣꯡꯃꯅꯤꯅꯦ ꯏꯃꯥꯟꯅꯕꯤꯅ ꯅꯣꯠꯁ ꯄꯤꯤꯁꯜꯂꯒ ꯑꯩꯗ ꯀꯤꯃꯟꯅ ꯂꯪꯊꯣꯛꯈ꯭ꯔꯕ ꯑꯗꯨꯒꯤ ꯑꯩꯈꯣꯏ ꯏꯃꯥꯟꯅꯕꯤꯗꯨꯣ ꯁꯥꯎꯔꯒꯦ ꯑꯁ ꯑꯗꯨꯒꯤꯗꯃꯛꯇꯕꯨꯛ ꯈꯟꯅꯈꯦ ꯈꯂ
ꯎ
ꯑꯗꯣ ꯃꯣꯏꯅ ꯑꯃꯨꯛ ꯁꯨꯝ ꯇꯧꯔꯛꯑꯕꯅꯦ ꯑꯗꯨꯒꯨꯝꯝꯕꯕꯗꯨꯣ ꯀꯤꯗꯦꯕ ꯑꯗꯣ ꯑꯩꯈꯣꯏꯅ ꯑꯃ ꯇꯧꯖꯗ꯭ꯔꯤꯕꯅꯤꯅ ꯏꯁꯥꯗ ꯇꯦꯟꯁꯟ ꯑꯃ ꯑꯗꯨꯝ ꯂꯩꯔꯛꯈꯤꯁꯕ ꯑꯗꯨꯗꯨꯅ ꯑꯗꯨꯃꯥꯏꯅ ꯇꯧꯤ ꯑꯩꯁꯨ ꯁꯥꯎꯅꯤꯡꯗꯅ ꯍꯥꯏꯗꯤ ꯍꯣꯏ ꯃꯣꯏꯅ ꯑꯃꯨꯛ ꯁꯨꯝ ꯇꯧꯔꯛꯄꯩ ꯀꯤꯗꯨꯅꯦ ꯑꯗꯣ ꯑꯩꯈꯣꯏꯗꯤ ꯁꯨꯡ ꯇꯧꯗ꯭ꯔꯤꯅꯤꯅ ꯑꯗꯨꯃꯥꯏꯅ ꯁꯥꯎꯔꯛꯄꯗꯨꯗꯤ ꯑꯩꯁꯨ ꯁꯥꯎꯒꯜꯂꯒ ꯑꯗꯨ ꯈꯅꯒꯤꯁꯨ ꯌꯥꯎꯒ
ꯅꯦ ꯅꯨꯡꯉꯥꯏ ꯇꯥꯃꯤ ꯅꯃ ꯍꯥꯏ ꯍꯧ ꯊꯥꯏꯅ ꯁꯚꯦꯟ ꯑꯥꯏꯠꯇꯕꯨꯗꯤ ꯈꯔ ꯇꯧꯔꯝꯃꯦꯕꯀꯣ
ꯎꯝ ꯑꯁ ꯅꯣꯁ ꯇꯧꯕ ꯥꯏ ꯐꯪꯗꯦꯗ ꯑꯩꯈꯣꯏ ꯍꯥꯏꯗꯤ ꯍꯟꯗꯛ ꯀꯣꯂꯦꯖ ꯀꯥꯔꯛ ꯑꯗꯨ ꯅꯣꯁ ꯇꯧꯕ ꯈꯪꯉꯦ ꯍꯣꯏ ꯏꯂꯚꯦꯟ ꯇꯨꯋꯦꯜꯕꯇ ꯍꯧꯖꯤꯛ ꯇꯧꯅꯩꯕꯨꯗꯤ ꯈꯪꯉꯦ ꯑꯗꯣ ꯑꯩꯈꯣꯏ ꯇꯧꯔꯛꯇꯦꯕ ꯑ ꯍꯣꯏ ꯀꯣꯂꯦꯖ ꯀꯥꯔꯛꯄꯗꯩꯗꯤ ꯑꯗꯨꯝ ꯑꯩꯅ ꯇꯧꯗ꯭ꯔꯒꯁꯨꯗꯤ ꯄꯨꯔꯅꯤ ꯑꯗꯨꯒ ꯑꯩꯉꯣꯟꯗ ꯌꯦꯟꯊꯣꯛꯑꯒ ꯃꯤꯅ ꯁꯤꯜꯂꯛꯑ ꯀꯥꯟꯗ ꯁꯤꯟꯕ ꯑꯗꯨ ꯃꯉꯥꯏꯔꯦ
ꯅꯨꯡꯉꯥꯏꯇꯝꯅꯤ ꯅꯣꯠꯁ ꯑꯣꯠꯁ ꯇ ꯄꯥꯈꯠꯂꯒ ꯑꯩꯈꯣꯏꯁꯨ ꯉꯝꯗꯦ ꯊꯥꯏꯅ ꯅꯥꯏꯟ ꯅꯥꯏꯟ ꯀꯥꯔꯤꯀꯥꯟꯗ ꯑꯦꯛ ꯃꯃꯥꯡꯗ ꯎꯝ
ꯀꯥꯏꯗꯒꯤ ꯂꯥꯏꯔꯤꯛ ꯅꯣꯠꯁ ꯇꯧꯕ ꯍꯩꯕ ꯃꯤꯗꯤ ꯂꯥꯏꯔꯤꯛ ꯁꯨꯡ ꯌꯦꯡ ꯌꯦꯡꯗꯕ
ꯊꯥꯏꯅ ꯅꯥꯏꯟ ꯀꯥꯔꯤ ꯀꯥꯟꯗ ꯑꯩꯒꯤ ꯍꯦꯛ ꯃꯃꯥꯡꯗ ꯐꯝꯕ ꯏꯃꯥꯟꯅꯕ ꯑꯃ ꯃꯥꯁꯨ ꯅꯣꯠꯁ ꯇꯧꯕ ꯑꯩꯁꯨ ꯇꯧꯕ ꯃꯥꯒꯤ ꯆꯦꯁꯦ ꯑꯣꯖꯥꯅ ꯐꯥꯔ ꯁꯦꯒꯥꯏꯈꯤꯕꯗꯨꯗꯀꯣ ꯑꯗꯨ ꯅꯨꯃꯤꯠꯇꯨꯗꯤ ꯑꯩ ꯑꯔꯣꯏꯕꯤꯗ ꯄꯥꯈꯠꯈꯤꯕ ꯑꯗꯨꯗꯒꯤ ꯍꯧꯖꯤꯛꯐꯥꯎ ꯅꯣꯠꯁ ꯁꯨꯛꯇꯧ ꯇꯧꯔꯔꯣꯏꯅ ꯇꯧꯔꯛꯈꯤꯗ꯭ꯔꯦꯕ ꯑꯦꯛꯖꯥꯝ ꯃꯥꯔꯛ ꯁꯣꯜꯂꯁꯨ ꯑꯗꯨꯝ ꯄꯥꯁ ꯇꯧꯅꯤ ꯐꯦꯜꯕꯨꯗꯤ ꯑꯝꯇ ꯑꯣꯏꯕꯗꯤ ꯑꯣꯏꯔꯛꯇꯦ ꯍꯧꯖꯤꯛ ꯐꯥꯎ ꯇꯜꯂꯦꯕ ꯌꯥꯝ
ꯈꯣꯅꯃꯨꯛ ꯄꯥꯈꯠꯀꯟꯕ ꯃꯤ ꯑꯣꯏꯅꯤꯅ
ꯌꯥꯝ ꯍꯩꯕ ꯃꯤꯗꯗꯤ ꯑꯗꯨꯝ ꯀꯩꯝ ꯍꯥꯏꯗꯤ ꯃꯤꯒꯤ ꯅꯣꯠꯁ ꯐꯥꯔꯒꯁꯨ ꯁꯨꯡꯀꯤ ꯀꯤꯗꯕꯤꯗ ꯑꯗꯨꯝ ꯁꯤꯟꯕ ꯑꯗꯨꯝꯕꯗꯣ ꯌꯥꯝ ꯌꯥꯎꯋꯦ ꯑꯩꯅ ꯈꯜꯂꯤ ꯃꯣꯏꯒꯤ ꯇꯦꯂꯦꯟꯁꯤꯗꯤ ꯑꯝꯇꯪꯒ ꯐꯪꯖꯔꯗꯤ ꯀꯥꯏꯅ
ꯎꯝ ꯇꯝꯁꯨ ꯁꯨꯔꯝꯃꯅꯤꯀꯣ
ꯑ ꯁꯨꯕ ꯃꯥꯜꯂꯦ ꯀꯛꯇꯦꯅꯦ ꯍꯟꯗꯛꯇꯤ ꯉꯁꯥꯏꯗꯤ ꯃꯊꯟꯇ ꯀꯛꯆꯒꯤꯝꯅꯤ